ꯇꯥꯕ꯭ꯔꯥ ꯑꯩꯈꯣꯏ ꯊꯣꯛꯏꯒꯤꯗꯤ ꯐꯣꯟꯁꯦ ꯅꯨꯡꯉꯥꯏꯕꯅꯦꯕ ꯃꯥꯏ ꯅꯦꯠꯁꯨ ꯃꯥꯗꯤ ꯑꯌꯥꯝꯕ ꯑꯥ ꯑꯗꯨ ꯀꯩꯅ ꯃꯥꯗꯤ ꯅꯦꯠꯋꯥꯛꯁꯦ
ꯎꯝ
ꯍꯥꯏꯥꯏꯗꯤ ꯐꯥꯏꯚ ꯖꯤ ꯁꯞꯄꯣꯔꯠ ꯇꯧꯕꯒꯤ ꯐꯣꯟꯗꯣ ꯄꯩꯁꯥꯗꯣ ꯍꯥꯞꯄꯅꯤꯅ ꯅꯨꯡꯉꯥꯏꯕꯅꯦꯕ ꯃꯥꯏꯗꯤ ꯅꯦ ꯑꯆꯧꯕ ꯍꯥꯞꯄꯅꯤꯅ ꯑꯩꯈꯣꯏ ꯆꯩꯒꯤꯅꯦꯕ ꯌꯥꯝ ꯅꯨꯡꯉꯥꯏꯇ꯭ꯔꯤꯁꯦ ꯑꯩꯈꯣꯏꯁꯤꯅ ꯍꯡ ꯀꯃꯥꯏꯅꯧꯗꯣꯏꯅꯣꯪꯗꯦ
ꯅꯪꯒꯤꯁꯨ ꯐꯥꯏꯚ ꯖꯤ ꯁꯞꯄꯣꯔꯠ ꯇꯧꯕ꯭ꯔꯣ ꯁꯥꯖꯤꯔꯣ
ꯐꯥꯏꯚ ꯖꯤ ꯁꯞꯄꯣꯔꯠ ꯑꯩ ꯐꯣꯟ ꯐꯥꯏꯚ ꯖꯤ ꯁꯞꯄꯣꯔꯠ ꯇꯧꯋꯦꯕ ꯅꯠꯇꯦ ꯐꯥꯏꯚ ꯖꯤ ꯁꯞꯄꯣꯔꯠ ꯇꯧꯋꯦꯕ ꯑꯗꯣ ꯀꯩꯅꯣ ꯇꯧꯕ ꯍꯥꯏꯇꯥꯔꯦ ꯍꯥꯥ ꯃꯈꯣꯟꯗꯣ ꯃꯥꯒꯤ ꯁꯥꯎꯟꯗꯣ ꯑꯩꯒꯤ ꯐꯣꯟꯗꯨꯒꯤ ꯕꯣꯂꯨꯝꯗꯣ ꯑꯥ ꯕꯣꯔꯨꯝꯗꯣ ꯇꯞꯄ ꯑꯗꯨꯒꯤꯅ ꯃꯥꯜꯂꯦꯕ ꯑꯗꯨꯒꯤ ꯍꯧꯪꯗꯛ ꯐꯣꯟꯖꯦꯜ ꯇꯥꯗꯦꯗ ꯊꯥꯏꯅꯕ ꯁꯤꯗꯤ ꯆꯠꯊ ꯆꯠꯊꯣꯛ ꯇꯧꯒ ꯀ ꯂꯩꯕ꯭ꯔꯥ
ꯑꯗꯦ ꯈ ꯑꯩꯅ ꯉꯁꯤ ꯈꯜꯂꯤꯁꯦ ꯑꯩ ꯉꯁꯤꯗꯤ ꯑꯃꯐꯥꯎ ꯆꯠꯊꯣꯛꯑꯔꯒ ꯌꯨꯝꯗ ꯂꯩꯔꯒ ꯑꯩ ꯊꯕꯛ ꯇꯧꯔꯒꯦ ꯁꯤꯅꯤ ꯑꯩ ꯍꯧꯖꯤꯛ ꯈꯔꯦ ꯆꯠꯊꯣꯛꯀꯗꯕ ꯂꯩꯇ꯭ꯔꯦ ꯉꯁꯤꯗꯤ ꯂꯪꯆꯥꯛ ꯆꯥꯛꯇꯣꯏꯅꯦ ꯑꯩ ꯍꯥꯟꯅꯗꯒꯤ ꯂꯪꯆꯥꯛ ꯆꯥꯛꯄꯁꯦ ꯂꯣꯏ ꯉꯝꯖꯗꯅ ꯂꯩꯔꯦ ꯖ ꯀ
ꯌꯦꯅ ꯑꯗꯨꯗꯅ ꯐꯅꯤ ꯍꯗꯣꯣꯔꯦ ꯃꯗꯨꯗꯤꯦ
ꯔꯕꯅꯤ ꯄꯩꯁꯥ ꯑꯝꯇ ꯊꯣꯛꯇꯗꯅ ꯂꯩꯔꯕꯅꯦꯕ ꯐꯅꯦꯛꯁꯤꯅ ꯁꯥꯔꯒꯗꯤ ꯈꯇ ꯈꯒ ꯄꯥꯏꯖꯦ ꯍꯥ ꯑꯃ ꯃꯨꯁꯤ ꯂꯝꯆꯥ ꯑꯁ ꯐꯅꯦꯛ ꯌꯥꯝ ꯍꯧꯥꯎꯏ ꯑꯦꯛꯛ ꯁꯕꯦꯟꯇꯅ ꯌꯥ ꯍꯅꯤ
ꯏꯃꯦ ꯂꯅꯤꯡ ꯁꯕꯤꯔꯇꯕ ꯌꯥ ꯀꯣꯠꯇꯣꯏꯕ
ꯁꯚꯦꯟꯇꯤ ꯃꯌꯥ ꯀꯣꯠꯄ ꯅꯠꯇꯦ ꯂꯝꯆꯥꯛꯇꯣ ꯁꯚꯦꯟꯇꯤ ꯃꯌꯥ ꯍꯧꯅꯕ ꯆꯥꯛꯇꯣꯏꯕ ꯂꯝ ꯂꯝ ꯀꯣꯠꯄꯗꯤ ꯇꯔꯥ ꯍꯧꯒꯦꯔꯥ ꯃꯉꯥ ꯍꯧꯒꯦꯔꯥ ꯆꯞ ꯃꯥꯟꯅꯩ
ꯄꯣꯂꯛ ꯆꯥꯛ
ꯊꯕꯦꯠꯇꯤꯅ ꯂꯟꯖꯥꯛꯇꯣ ꯃꯌꯥꯝ ꯆꯥꯛꯇꯣꯏꯕ
ꯐꯅꯦꯛ ꯃꯁꯤꯡ ꯍꯧꯗꯣꯏꯗꯨꯔꯤꯕ
ꯑꯥ ꯂꯪꯗꯣ ꯆꯥꯛꯗꯦꯕ ꯀꯥꯟꯅꯒꯖꯥꯠꯅꯤꯗ ꯐꯤ ꯈꯔꯒ ꯁꯍꯕꯖꯦꯁꯨ
ꯀꯥꯟꯅ ꯅꯪ ꯈꯨꯗꯩꯗꯤꯤ ꯁꯥꯗ꯭ꯔꯣ
ꯈꯨꯗꯩꯒꯨꯝꯕꯗꯤ ꯁꯥꯗꯌꯦ ꯈꯨꯗꯩꯗꯤ ꯅꯪ ꯑꯝꯇ ꯊꯧꯗꯣꯛ ꯊꯣꯛꯍꯜꯂꯣ ꯑꯩ ꯅꯪꯒꯤ ꯈꯨꯗꯩ ꯋꯥꯠꯇꯅꯕꯣ ꯄꯤꯔꯛꯀꯅꯤ
ꯏꯃꯥꯏꯁꯦ ꯃꯥꯏ ꯈꯨꯗꯩꯁꯤꯡꯗꯁꯨ ꯌꯥꯅꯨꯔꯤꯅꯦ ꯑꯗꯨꯗꯤ ꯈꯨꯗꯩꯁꯦ ꯃꯔꯥꯡ ꯃꯔꯥꯡ ꯇꯧꯕꯤꯗꯨꯁꯨ ꯑꯗꯨꯝ ꯍ ꯗꯪꯖꯦ
ꯍꯔꯕꯔ ꯇꯧꯕꯤꯗꯣ ꯑꯗꯨ ꯃꯔꯥꯡ ꯃꯔꯥꯡ ꯇꯧꯕꯤꯖ ꯁꯥꯕ ꯌꯥꯏ ꯂꯥꯡꯗꯕꯤꯁꯨ ꯁꯥꯕ
ꯑ ꯂꯥꯡꯗꯕꯤꯗꯕ ꯂꯩꯗꯥꯏꯅꯦ ꯍꯧꯖꯤꯛꯀꯥꯟ ꯌꯥꯝ ꯁꯥꯟꯅꯕꯗꯣ ꯑꯥ ꯑꯗꯨꯁꯨ ꯑꯗꯨꯁꯨ ꯐꯖꯕꯅꯦꯕ ꯑꯍꯟꯒꯤꯗ ꯁꯥꯟꯅꯕ ꯃꯌꯥꯝ ꯎꯔꯦꯕ ꯑꯩ ꯑꯩꯁꯨ ꯃꯔꯥꯡ ꯃꯔꯥꯡꯕꯗꯨꯁꯨ ꯎꯏ ꯎꯝ ꯍꯣꯡꯗꯕꯗ ꯉꯥꯏꯔꯦ ꯑꯩꯗꯣ
ꯑꯩꯅ ꯈꯨꯗꯩ ꯇꯔꯥ ꯀꯥꯗꯕ ꯃꯣꯂꯗ ꯎꯝ
ꯅꯦ ꯑꯗꯨꯗꯤ ꯈꯨꯗꯩ ꯅꯪꯗꯤ ꯅ ꯈꯨꯠꯇꯁꯨ ꯊꯣꯛꯄꯅꯤꯅ
ꯎꯝ ꯑꯩ ꯅꯉꯣꯟꯗ ꯑꯇꯩꯗꯤ ꯀꯔꯤꯝ ꯄꯤꯕ ꯉꯝꯃꯣꯏ ꯈꯨꯗꯩꯒꯨꯝꯕ ꯐꯅꯦꯛꯀꯨꯝꯕ ꯈꯔ ꯄꯤꯔꯛꯅꯤ
ꯈꯃꯟꯈꯔꯦ ꯅꯪꯅ ꯅꯪꯅ ꯊꯕꯛ ꯁꯦꯡꯅꯦ ꯍꯥꯏꯗꯨꯅ ꯄꯦꯟꯖꯔꯦ ꯄꯤꯗ꯭ꯔꯁꯨ ꯑꯗꯣ ꯑꯩꯁꯦ ꯉꯁꯤꯁꯦ ꯑꯩꯈꯣꯏꯒꯤꯅꯦ ꯅꯍꯥꯟꯋꯥꯏ ꯑꯩꯈꯣꯏꯒꯤ ꯃꯥꯏꯀ꯭ꯔꯣ ꯐꯥꯏꯅꯥꯟꯁꯇꯅ ꯄꯩꯁꯥ ꯀꯩꯅꯣ ꯇꯧꯕꯗꯣ ꯄꯩꯁꯥ ꯊꯥꯗꯣꯛ ꯈꯣꯇꯣꯛ ꯇꯧꯕꯒꯤꯗꯣ ꯍ ꯐ ꯄꯩꯁꯥꯗꯣ ꯑꯗꯨꯒꯤꯗꯣ ꯊꯧꯅꯕꯒꯤꯅꯦꯅ ꯀꯟꯅ ꯀꯩꯅꯣ ꯇꯧꯅꯕ ꯑꯗ ꯊꯧꯕꯒꯤ ꯄꯩꯁꯥꯗꯣ ꯃꯣꯏꯅ ꯁꯥꯏꯟ ꯀꯩꯀꯥ ꯆꯪꯉꯦꯅ ꯃꯣꯏ ꯁꯦꯀ꯭ꯔꯦꯇꯔꯦꯠꯇ ꯀꯩꯗ ꯂꯥꯛꯑꯣ ꯈꯣꯠꯂꯣꯅ ꯍꯥꯏꯔꯛꯑꯦꯕ ꯑꯩꯈꯣꯏ ꯃꯦꯝꯕꯔ ꯀꯌꯥꯅꯣ ꯑꯩꯈꯣꯏ ꯑꯍꯨꯝꯒꯤ ꯃꯤ ꯃꯀꯣꯛ ꯍꯥꯏꯇꯥꯔꯦ ꯑꯩꯈꯣꯏ ꯒ꯭ꯔꯨꯞ ꯀ ꯑꯣꯏꯅ ꯇꯧꯋꯦꯕ ꯑꯗꯨꯗꯣ ꯉꯁꯤꯁꯦ ꯂꯥꯛꯑꯣ ꯁꯥꯏꯟ ꯇꯧꯔꯒ ꯏꯆꯦ ꯊꯥꯛꯀꯟꯗꯣꯏꯅꯦꯅ ꯍꯥꯏꯌꯦꯕꯀꯣ ꯑꯗꯣ ꯑꯩꯁꯦ ꯄꯨꯡ ꯇꯔꯥꯃꯉ ꯊꯣꯏꯒꯦ ꯑꯗꯨꯏꯗ ꯆꯠꯂꯒ ꯑꯩ ꯀꯣꯂꯦꯖꯇꯁꯨ ꯑꯃꯨꯛ ꯆꯪꯉꯒ ꯍꯥꯏꯕ ꯀꯣꯂꯦꯖ ꯐꯖꯅ ꯑꯃꯨꯛ ꯀꯩꯅꯣ ꯇꯧꯒꯦ ꯇꯧꯕ ꯑꯩꯈꯣꯏꯒꯤ ꯀ꯭ꯂꯥꯁ ꯇꯣ ꯀꯃꯥꯏꯅ ꯃꯣꯏꯒꯤ ꯇꯁꯟꯅꯒꯨꯝꯒ ꯐꯣꯔꯃꯦꯜ ꯀ꯭ꯂꯥꯁ ꯐꯣꯔꯃꯦꯜ ꯀ꯭ꯂꯥꯁ ꯑꯗꯨꯗꯤ ꯃꯥꯟꯅꯗ꯭ꯔꯤꯕꯀꯣ ꯑꯗꯨꯗꯤ ꯗꯦꯠ ꯑꯣꯐ ꯏꯟꯗꯛꯁꯟꯁꯤꯗ ꯗꯦꯠ ꯅꯥꯏꯟ ꯇꯦꯟ ꯍꯥꯏꯕ ꯑꯃ ꯐꯣꯔ ꯀ꯭ꯂꯥꯁ ꯍꯥꯏꯔꯒꯅ ꯗꯦꯠ ꯊꯥꯔꯇꯤꯟ ꯍꯥꯏꯕꯀꯣ ꯑꯗꯨꯒ ꯗꯦꯠ ꯑꯣꯐ ꯏꯟꯗꯛꯁꯟꯁꯤ ꯌꯥꯗꯣꯏꯔꯥ ꯑꯩꯈꯣꯏꯅꯗꯩꯅ ꯀꯥꯞꯄ ꯍꯧꯗꯣꯏꯔꯥ ꯅꯠꯇ꯭ꯔꯒꯅ ꯀꯩꯅꯣꯗꯒꯤ ꯐꯣꯔꯃꯦꯜ ꯀ꯭ꯂꯥꯁ ꯍꯧꯗꯣꯏ ꯍꯧꯁꯁꯤꯅ ꯀꯃꯥꯏꯅ ꯇꯧꯅꯣ ꯍꯥꯏꯗꯤ ꯑꯗꯨꯗꯁꯨ ꯑꯗꯨꯝ ꯌꯥꯎꯒꯗꯕ ꯄꯣ ꯑꯃꯗꯤ ꯊꯧꯔꯝ ꯑꯃꯗꯤ ꯑꯣꯏꯔꯤꯅꯦꯕ ꯄꯣ ꯗ ꯗꯦꯁ ꯌꯨꯅꯤꯐꯣꯔꯝ ꯂꯥꯛꯣ ꯔ ꯑꯗ ꯑꯩ ꯑꯗꯨꯗꯨꯁꯨ ꯍꯥꯏꯐꯦꯠ ꯍꯪꯉꯛꯈꯤꯔꯅ ꯀꯣꯂꯦꯖ ꯆꯪꯉꯒ ꯀꯟꯅ ꯍꯅꯅ ꯑꯥꯏ ꯀꯥꯔꯗ ꯀꯥ ꯂꯥꯏꯕ꯭ꯔꯦꯔꯤ ꯀꯥꯔꯗ ꯀ ꯐꯥꯖꯤꯜꯂꯝꯕꯅꯦꯕ ꯈꯪꯕ꯭ꯔꯥ ꯑꯗ ꯊꯥꯖꯤꯜꯂꯝꯕꯗꯣ ꯑꯥ ꯑꯗꯨꯒꯤ ꯄꯣꯠꯇꯨꯃ ꯀꯩ ꯍꯥꯏꯅꯤ ꯀꯩꯗꯧꯉꯩ ꯄꯤꯗꯣꯏꯅꯣ ꯑꯗꯨ ꯀꯣꯂꯦꯖ ꯀꯥꯔ ꯃꯇꯨꯡꯗ ꯄꯤꯗꯣꯏꯔꯥ ꯅꯠꯇ꯭ꯔꯒ ꯃꯔꯛꯇ ꯂꯥꯛꯇꯣꯏꯔꯥ ꯑꯗꯨꯃꯒ ꯍꯪꯉꯒ ꯀꯝꯄ꯭ꯂꯤꯠ ꯑꯣꯏꯔꯅꯤꯀꯣ ꯉꯁꯤꯁꯤꯃ ꯑꯗ ꯃꯣꯏ ꯀꯣꯦꯁ ꯀꯀꯤꯅꯤ ꯐꯣꯝꯗꯗꯤ ꯈꯣꯡꯉꯣꯛꯇꯣ ꯃꯣꯏ ꯇꯣꯡꯅꯤꯡꯕ ꯇꯣꯡꯉꯣ ꯀꯩꯁꯨ ꯀꯥꯏꯕ ꯂꯩꯇꯦꯅ ꯍꯥꯏꯔꯦꯋꯥ
ꯍꯣꯏꯅꯦ ꯈꯣꯡꯎꯞꯇꯤ ꯇꯣꯡꯅꯤꯡꯕ ꯇꯣꯡ ꯌꯥꯔꯝꯒꯅꯤ
ꯑꯩ ꯍꯪꯉꯦ ꯑꯗꯨꯒ ꯋꯥ ꯄꯜꯦꯗꯔ ꯃ ꯍꯌꯦꯦ ꯀꯥꯔꯀꯥꯟꯗ ꯄꯤꯒꯅꯦꯅ ꯍꯥꯏ ꯐꯅꯦꯛ ꯑꯅꯤ ꯐꯨꯔꯤꯠ ꯑꯅꯤ ꯏꯁꯨ ꯇꯧꯋꯦꯕ ꯃꯣꯏꯅ ꯄꯩꯁꯥꯒꯕꯨꯕꯗꯤ ꯑꯩꯈꯣꯏꯅ ꯊꯤꯖꯔꯒ ꯑ ꯄꯤꯕ ꯃꯣꯏ ꯂꯧꯕꯔ ꯂꯧꯗꯕꯗꯤ ꯑꯩꯈꯣꯏꯅ ꯑꯗꯨ ꯎ ꯌꯥꯗ꯭ꯔꯦꯗꯅꯀꯣ ꯃꯣꯏ ꯀꯣꯂꯦꯖꯀꯤꯅꯤꯅꯤꯅ ꯑꯗꯨꯃꯥꯏꯅ ꯂꯨꯄꯥ ꯂꯤꯁꯤꯡ ꯏꯁꯤꯡꯨꯝ ꯆꯥꯝꯃꯉꯥꯗ ꯊꯤꯔꯝꯃꯒ ꯐꯅꯦꯛ ꯑꯅꯤ ꯐꯨꯔꯤꯠ ꯑꯅꯤ ꯇꯨꯅꯕ ꯄꯤꯗꯛ ꯑꯣꯏꯅ ꯄꯤꯔꯦꯗꯅ ꯑꯗ ꯑꯩꯅ ꯐꯤꯕ ꯇꯧꯔꯒ ꯇꯂꯅ ꯇꯧꯔ ꯇꯨꯍꯜꯂꯦ ꯍ ꯇꯨꯍꯜꯂꯒ ꯄꯩꯁꯥ ꯌꯥꯝ ꯆꯪꯉꯅꯦꯍꯦ ꯆꯥ ꯊꯥꯖꯗꯅ ꯐꯖꯥ
ꯑꯍꯥꯟꯕ ꯍꯧꯕꯩ ꯆꯪꯉꯌꯦ
ꯎꯝ ꯑꯗꯣ ꯑꯩꯅ ꯈ꯭ꯋꯥꯏꯅ ꯈꯟꯕꯅꯦ ꯇꯝꯗꯣꯏꯁꯦ ꯀꯔꯤꯅꯣ ꯂꯥꯏꯔꯤꯛꯇꯨꯅꯦ ꯑꯩꯅ ꯉꯛꯏꯁꯦ ꯀꯔꯤꯝꯁꯨ ꯂꯩ
ꯂꯥꯏꯔꯤꯛꯁꯦ ꯀꯩꯅꯣꯅꯦ ꯑꯗꯨ ꯂꯥꯏꯑꯦꯅ ꯑꯩꯈꯣꯏꯒꯤ ꯀꯣꯂꯦꯖ ꯇꯧꯗ ꯂꯥꯏꯛꯥꯛ ꯇꯝꯃꯣꯏꯌꯦ ꯁꯤꯗꯤ ꯑꯉꯥꯡꯁꯤꯡꯗ ꯀꯃꯥꯏꯅ ꯇꯥꯛꯀꯅꯤ ꯑꯉꯥꯡꯁꯤꯡꯅ ꯀꯃꯥꯏꯅ ꯂꯣꯏꯅꯒꯅꯤ ꯂꯩꯔꯝꯒꯅꯤ ꯑꯗꯨꯣ ꯑꯉꯥꯡꯁꯨ ꯀꯃꯥꯏ ꯂꯣꯏꯅꯒꯅꯤ ꯍꯥꯏꯕ ꯑꯣ ꯃꯅ ꯇꯂꯛ ꯀꯗꯣꯏꯅꯤ
ꯑꯩꯈꯣꯏ ꯊꯣꯏꯗꯝ ꯍꯪꯇꯥꯔꯦ ꯑꯗꯨꯣꯏ ꯃꯥꯥꯏ ꯕꯦꯠꯇꯝꯅꯤ ꯃꯥ ꯂꯥꯏꯔꯤꯛ ꯗꯤ ꯂꯩ ꯍꯥꯏꯌꯦꯗꯣ ꯀꯔꯤ ꯂꯥꯏꯔꯤ ꯄꯨꯔ ꯆꯠꯇꯣꯏꯅꯣ ꯑꯩꯅꯣ ꯈꯪꯗꯦ ꯑꯃꯉꯣꯟꯗ ꯍꯪꯒꯗꯤ ꯌꯥꯔꯒ ꯎꯝ ꯂꯥꯏꯕ꯭ꯔꯦꯔꯤꯒꯗꯤ ꯂꯩꯌꯦꯕꯀꯣ ꯑꯣ ꯃꯣꯏꯒꯤ ꯂꯥꯏꯕ꯭ꯔꯦꯔꯤ ꯂꯩꯕꯅꯤꯅ ꯂꯥꯏꯔꯤꯛꯇꯤ ꯂꯩꯐꯝ ꯑꯃ ꯊꯣꯛꯇ꯭ꯔꯣ
ꯎꯝ ꯂꯩꯅꯤꯌꯦ
ꯅꯠꯇ꯭ꯔ ꯑꯩ ꯍꯥꯏꯖꯦ
ꯎꯝ
ꯑꯗꯨꯅ ꯀꯩꯅꯣ ꯇꯧꯃꯣꯏ ꯊ ꯊꯥꯔꯁꯗꯦ ꯈꯨꯗꯤꯡꯒꯤ ꯁꯥꯔꯤ ꯁꯦꯠꯄ ꯑꯨ ꯍꯥꯏꯔꯤ ꯑꯗꯣ ꯊꯥꯔꯁꯗꯦꯁꯤꯗꯅ ꯀꯔꯤ ꯁꯥꯔꯤꯅꯣ ꯁꯦꯠꯇꯣꯏꯁꯦ ꯑꯩꯁꯦ ꯑꯗꯨꯨꯝꯒ ꯍꯪꯉꯛ ꯇꯥꯔꯦ ꯅꯤꯡꯁꯤꯡꯪꯏꯉꯩꯗ
ꯑꯗꯨ ꯃꯣꯏ ꯂꯣꯏ ꯍꯥꯏꯔꯛꯀꯅꯤ ꯃꯣꯏ ꯌꯨꯅꯤꯐꯣꯔꯝ ꯅꯥ ꯍꯥꯏꯕꯅ ꯁꯥꯔꯤ ꯃꯆꯨ ꯃꯥꯟꯅꯕꯅꯤ ꯈꯪꯗꯦ
ꯑꯥ ꯑꯗꯨ ꯁꯔꯤꯗꯅ ꯅꯠꯇ꯭ꯔꯒꯅꯍ ꯅꯣꯏ ꯅꯣꯏꯒꯤ ꯑꯄꯥꯝꯕ ꯃꯑꯣꯡꯗ ꯃꯄꯥꯟꯅꯕ ꯑꯃꯒ ꯊꯔꯤ ꯑꯃꯒ ꯁꯦꯠꯂꯛꯇꯣꯔꯤꯔ ꯍꯥ ꯅꯨꯃꯤꯠꯇꯨꯒꯤ ꯀꯔꯤ ꯀꯩꯅꯣ ꯑꯦꯛꯇꯤꯚꯤꯇꯤ ꯑꯃ ꯇꯧꯕꯒꯤ ꯈꯪꯗꯦ ꯑꯗꯨꯝꯕ ꯂꯩꯖꯔꯕꯅꯤ ꯑꯗꯨꯗꯤ ꯑꯩ ꯈꯪꯗ꯭ꯔꯦ ꯑꯗꯨꯒ ꯄꯨꯔ ꯀꯩꯅꯣꯝꯗꯅꯤ ꯆꯠꯇꯣꯏꯁꯦ ꯇꯧꯔꯤꯁꯦ ꯌꯨꯅꯤꯐꯣꯔꯝꯁꯦ ꯠꯇꯅ ꯑꯩꯕꯨ ꯍꯧꯖꯤꯛꯄꯨ ꯏꯅꯧ ꯅꯧꯅ ꯑꯗꯨ ꯅꯪ ꯗꯥꯏꯔꯤꯁꯨ ꯁꯦꯠꯂꯤꯦ ꯍꯥꯏꯕꯅꯤꯀꯣ ꯗꯥꯏꯔꯤꯛꯀꯤꯁꯨ ꯁꯦꯠꯂꯦ ꯍꯥꯏꯕꯅꯤ ꯑꯥ ꯑꯩ ꯍꯪꯒꯥꯥꯎꯅꯤ
ꯑꯣ ꯁꯤꯂꯔ ꯑꯣꯏꯔꯦ ꯀꯥꯏꯅꯣ
ꯀꯔꯤ ꯎꯠꯃꯁꯨꯨ ꯍꯥꯏꯕ꯭ꯔꯥ
ꯑꯁ ꯑꯩꯒꯤ ꯄꯨꯟꯁꯤꯁꯦ ꯑꯩꯒꯤ ꯄꯨꯟꯁꯤꯁꯦ ꯎꯠ ꯃꯆꯨ ꯑꯩꯅ ꯍꯧꯔꯛꯄꯗꯒꯤꯅ ꯑꯩ ꯍꯧꯖꯤꯛ ꯀ꯭ꯂꯥꯁ ꯑꯃ ꯀꯦꯖꯤ ꯑꯗꯒꯤꯅ ꯑꯥ ꯒ꯭ꯔꯦꯖꯨꯋꯦꯁꯟꯐ ꯇꯧꯔꯛꯄꯁꯦ ꯎꯠꯂꯁꯨ ꯉꯥꯛꯇꯅꯦ ꯑꯩ ꯇꯝꯃꯛꯏꯁꯦ ꯍꯧꯖꯤꯛꯁꯨ ꯑꯃꯨꯛ ꯎꯠꯃꯁꯨ ꯑꯗꯨ ꯑꯣꯏꯃ ꯑꯁ ꯍꯥꯏꯒꯤ ꯀꯂ ꯁꯦ ꯒ꯭ꯔꯦꯗ ꯇꯥꯔꯦꯕ
ꯑꯣ
ꯃꯆꯇ ꯑꯣꯠ ꯁꯤꯟꯒꯦ
ꯑꯗ ꯚꯏ ꯍ ꯍꯥꯞꯠꯇ ꯀꯗꯣꯝ ꯍꯥꯏꯌꯦꯕ ꯐꯤꯒ ꯌꯥꯎꯕ ꯭ꯔꯥ ꯀꯩꯅꯣ ꯆꯪꯗꯦ ꯐꯣꯔꯝ ꯅꯥꯏꯕ꯭ꯔꯏꯅꯦ ꯍꯥꯏꯐꯦꯠ ꯍꯪꯕꯅ ꯏꯦ ꯍꯪꯕ ꯑꯩꯗꯤ ꯁꯦꯠꯂꯝꯗꯅꯦ ꯍꯧꯖꯤꯛꯇꯤ ꯌꯨꯅꯤꯐꯣꯔꯝ ꯅꯥꯏ ꯍꯥꯏꯕ꯭ꯔꯥ ꯀꯩꯅꯣꯝ ꯍꯥꯏꯌꯦꯅꯦꯕ ꯑꯗꯨꯥꯏ ꯍꯥꯄꯤꯦ ꯊ ꯍꯥꯏꯗꯦꯕꯕꯥ ꯑꯉꯛ ꯝꯗꯕꯨꯗꯤ ꯌꯨꯅꯤꯐꯣꯔꯝ ꯅꯥꯏꯕꯗꯤ
ꯍꯣꯏꯌꯦ ꯂꯩꯇ ꯂꯥꯏꯔ ꯃꯁꯛ ꯈꯪꯗ꯭ꯔꯦ ꯈꯪꯉꯔꯣꯏ ꯍꯥꯏꯕꯗꯤ ꯌꯨꯅꯤꯐꯣꯔꯝꯗ ꯑꯗꯨꯝ ꯁꯦꯠꯂ ꯆꯠꯈꯤꯗꯣꯏꯅꯤ ꯑꯩ ꯁꯤ ꯁꯤꯃ ꯐꯖꯕ ꯄꯨꯈ꯭ꯔꯤꯃ ꯑꯁꯤ ꯁꯤꯜꯂꯦ ꯈꯣꯡꯒ꯭ꯔꯥꯎꯝ ꯁꯤꯜꯂꯦ ꯍꯥꯏꯕ ꯈꯪꯉꯔꯣꯏ ꯑꯗꯨꯗ ꯅ ꯐꯥꯏꯌꯦ ꯌꯨꯅꯤꯐꯣꯔꯝꯅꯥꯏꯗꯅꯗꯤ
ꯑꯦ ꯏꯐꯣ ꯅꯥꯔꯛꯄꯗꯤ ꯐꯩꯌꯦ ꯃꯤꯅ ꯑꯉꯥꯡ ꯃꯆꯥ ꯃꯥꯜꯂꯦ ꯍꯥꯏꯒꯦꯔꯥ ꯃꯥꯜꯂꯦ ꯍꯥꯏꯒꯦꯔꯥ ꯅꯠꯇ꯭ꯔꯥ ꯑꯗꯨꯅꯗꯤ ꯅꯨꯔꯛꯄ ꯑ ꯈꯩꯅ ꯦ ꯄꯄꯥ ꯊ ꯐꯥꯟꯖꯂꯁꯤ ꯀꯣ
ꯃꯥꯅꯦ ꯎꯝ
ꯦꯄ ꯀꯥꯏꯗꯦꯗꯣ ꯣꯏ ꯑꯗꯨꯣꯏ ꯑꯦꯝ ꯌꯨꯗꯅꯤꯝ ꯁꯦꯠꯄ ꯁꯦꯠꯄ ꯎꯦ ꯑꯣꯗ ꯀꯔꯤ ꯀꯔꯤꯅ ꯇꯧꯏ ꯃꯔ ꯃꯔꯣꯛꯏ ꯑꯗꯨꯒ ꯀꯠ ꯑꯗꯨꯝꯗꯤ ꯁꯦꯠꯄ ꯎꯏꯨ ꯑꯗꯨ ꯑꯣꯏꯗꯤ ꯄꯣꯠ ꯑꯃ ꯂꯤꯞꯄꯗꯤ ꯎꯏꯌꯦꯗꯣ ꯑꯩꯈꯣꯏ ꯑꯩꯈꯣꯏ ꯀꯩꯅꯣ ꯑꯩꯈꯣꯏ ꯁꯤꯒꯤ ꯑꯩꯅ ꯍꯧꯖꯤꯛ ꯇꯝꯖꯔꯤ ꯃꯐꯝꯁꯦ ꯑꯁꯤꯒꯤꯗꯤ ꯀꯩꯅꯣ ꯇꯧ ꯀꯣꯠꯅꯨꯡꯒꯗꯤ ꯄꯤꯔꯛꯇꯤꯌꯦ ꯅꯤꯡꯊꯝꯊꯥꯗꯠ ꯅꯤꯡ ꯂꯤꯇꯣ ꯖꯔꯖꯔꯁꯤꯔꯣ ꯈꯪꯗꯦ ꯑꯗꯨꯗꯤ ꯄꯤꯔꯛꯇꯦ ꯄꯣꯠꯀꯗꯤ ꯄꯤꯔ ꯅꯠꯇꯦꯕꯀꯣ ꯑꯗꯣ ꯑꯩꯈꯣꯏꯅꯣꯏꯒꯤꯅꯤ ꯃꯣꯏꯗꯤ ꯀꯣꯠꯒꯤꯇꯣꯡꯒꯅꯒ ꯂꯤꯠꯂꯦꯕ ꯃꯣꯏ ꯀꯩꯅꯣ ꯑꯣꯏꯅ ꯏꯪꯕꯒꯤ ꯃꯇꯝꯗꯗꯤ ꯀꯣꯠꯇꯨ ꯂꯤꯠꯅꯩꯗꯅ ꯋꯤꯟꯇꯔꯗꯗꯤ ꯅꯤꯡꯊꯝꯊꯥ ꯑꯅꯤꯅꯦꯕ
ꯑꯥ
ꯇꯧꯗꯣꯏꯁꯦ ꯆꯊꯝꯗ ꯑꯅꯤꯃꯨꯛꯇꯤ ꯂꯩꯈꯤꯗꯣꯔꯤꯕ ꯑꯩꯁꯦ ꯈꯪꯉꯕ ꯑꯗꯣ ꯈꯪꯉꯤꯅꯦ ꯐꯟꯗ ꯅꯪꯉꯛꯣ ꯑꯩꯗꯤ ꯁꯨꯝ ꯈꯪꯍꯧꯗ ꯈꯪꯍꯧꯗ ꯆꯍꯤ ꯅꯤꯐꯨ ꯁꯨꯖꯟꯈꯤꯗꯣꯔꯦꯅꯦ ꯇꯧꯔꯤꯁꯦ
ꯑꯗꯣ ꯍꯦꯜꯂꯁꯨ ꯑꯗꯨꯝ ꯇꯝꯊꯣꯛꯔꯣ ꯑꯣ ꯕꯤ ꯁꯤ ꯍꯥꯞꯄꯒ ꯑꯣ ꯕꯤ ꯁꯤ ꯍꯥꯞꯄꯒ ꯑꯩꯁꯨꯅꯦ ꯑꯣ ꯕꯤ ꯁꯤ ꯍꯥꯞꯄꯒ ꯌꯥꯏ ꯍꯥꯏꯕ ꯋꯥꯈꯜꯗꯨꯅꯦ ꯑꯩꯁꯨ ꯇꯧꯗꯣꯏꯔꯤꯁꯦ ꯆꯍꯤ ꯑꯅꯤ ꯑꯍꯨꯝꯗꯤ ꯀꯣꯝꯊꯣꯔꯛꯀꯗꯣꯏꯅꯦꯕ ꯅꯪꯅ ꯑꯩꯒꯤꯗꯤꯗ ꯅꯪꯅ ꯑꯃꯈꯛ ꯅꯪꯅꯦ ꯍꯥꯏꯕ ꯀꯩꯅꯣ ꯇꯧꯔꯤꯗꯣ ꯑꯩꯉꯣꯟꯗꯒꯤ ꯇꯥ ꯃꯅꯦꯃꯤꯅꯕꯣ
ꯑꯃꯃ ꯀ ꯇꯗꯣ ꯑꯩ ꯑꯃꯃ ꯀꯠꯇꯪꯗ ꯅꯅ ꯍꯣ ꯑꯃꯗ ꯇꯧꯤꯗꯨꯗ꯭ꯔꯣ ꯖꯂꯂꯥ ꯃꯌꯥꯝꯗꯣ ꯅꯪ ꯅꯪ ꯑꯀꯕ ꯈꯤꯇꯪ ꯋꯥꯠꯄꯗ ꯄꯤꯁꯤ ꯣ ꯐꯤꯇꯤ ꯐꯥꯠꯇꯒꯤ ꯐꯤ ꯄꯣ ꯇꯪ ꯑꯃꯇ ꯂꯥꯛꯑꯣꯏꯗꯅ ꯋꯥꯊꯣꯛ ꯇ ꯉꯔꯤꯗꯏꯕꯨꯣ
ꯎꯝ ꯍꯣꯏ ꯑꯩꯗꯤ ꯆꯞ ꯆꯥꯅꯤ ꯆꯦꯗꯤ ꯌꯦꯡꯉꯅꯦ ꯑ ꯑꯗ ꯍꯦꯟꯗꯣ ꯍꯦꯟꯖꯤ ꯄꯣꯏꯟ ꯋꯥꯟ ꯇꯨ ꯋꯥꯟ ꯠꯇ ꯌꯥꯎꯕ ꯅꯠꯇꯦꯅꯦ ꯑꯩ ꯍꯣꯠꯇ ꯇ ꯍꯥꯏꯁꯦ ꯍꯣꯏ ꯗꯥꯏꯔꯦꯛ ꯐꯤꯐꯇꯤ ꯐꯥꯏꯚ ꯍꯣꯏ ꯑꯩꯒꯤ ꯂꯥꯏꯕꯛꯁꯤꯁꯨ ꯌꯦꯡꯉ ꯈꯪꯅꯤ ꯑꯩ ꯁꯝꯅꯥꯗ ꯂꯤꯠ ꯂꯤꯗꯅ ꯆꯠꯂꯕꯣꯏ ꯑꯣꯏꯅ ꯀꯁ ꯁ
ꯑꯗꯨꯅ ꯑꯩꯒꯤꯗꯤ ꯅꯥꯈꯩꯆꯦꯩꯅ ꯌꯥꯗ꯭ꯔꯦ ꯈꯪꯉꯒꯁꯨ ꯃꯤꯟꯁ ꯑꯃ ꯂꯩꯅꯕ ꯇꯧꯔꯛꯄꯒꯤꯀꯣ ꯂꯥꯏꯁꯤꯅ ꯅꯪꯒꯤꯗꯤ ꯇꯃꯣ ꯇꯝꯃꯒꯗꯤ ꯑꯗꯨꯅꯦ ꯑꯩꯅ ꯈꯜꯂꯛꯏꯁꯦ ꯑꯅꯤꯗꯅꯥ ꯇꯝꯕꯩ ꯋꯥꯅꯤ ꯅꯠꯇꯗꯤ ꯇꯁꯦꯡꯅ ꯃꯃꯣꯏꯅ ꯐꯤꯞꯇꯤ ꯐꯥꯏꯚꯇꯒꯤ ꯂꯧꯔꯔꯣꯏ ꯍꯥꯏꯅ ꯀꯪ ꯌꯦꯠ ꯌꯦꯠꯇꯅ ꯂꯩꯈ꯭ꯔꯒꯗꯤ ꯎꯄꯥꯏ ꯂꯩꯄꯣꯠꯇꯦꯕ ꯅꯠꯇ꯭ꯔꯥ ꯑꯗꯨꯅꯤꯅ ꯐꯤꯐꯇꯤ ꯐꯥꯏꯚ ꯑꯗꯨ ꯁꯃꯥꯏ ꯌꯥꯅꯤꯔ ꯍꯒ ꯅꯪꯗ ꯑꯂ
ꯁꯤꯔ ꯑꯩ ꯉꯍ ꯑꯩ ꯉꯍꯥꯛꯇꯪ ꯊꯝꯈꯤꯒꯦ ꯑꯃꯨꯛ ꯇꯧꯔꯛꯀꯦ
ꯍꯣꯏ ꯍꯣꯏ ꯇꯧꯔꯛꯑꯣ ꯇꯧꯔꯣꯑꯣ ꯑꯥ ꯑꯥ ꯇꯧꯔꯣ ꯇꯧꯔꯣ ꯎꯝ ꯎꯝ ꯎꯝ